ꯍꯜꯂꯣ
ꯍꯥꯎ
ꯍꯜꯂꯣ
ꯀꯩꯗꯧꯔꯤꯒꯦ ꯍꯜꯂꯣ
ꯍꯜꯂꯣ ꯏꯅꯦ ꯑꯣ ꯇꯥꯔꯦ ꯇꯥꯔꯦ ꯏꯅꯦ
ꯑꯥ ꯅꯪ ꯀꯩꯗꯧꯔꯤꯒꯦ
ꯍꯧꯖꯤꯛꯁꯦ ꯆꯥꯛ ꯊꯣꯡꯒꯦꯅ ꯑꯦꯟꯁꯥꯡ ꯁꯦꯝꯃꯝꯃꯤꯅꯦ
ꯎꯝ ꯀꯩ ꯌꯦꯟꯁꯥꯡ ꯊꯣꯡꯒꯦ ꯇꯧꯔꯤꯅꯣ
ꯑꯦꯟꯁꯥꯡꯁꯦ ꯃꯌꯥꯟ ꯃꯌꯥꯟ ꯁꯦꯕꯣꯠꯅꯦ ꯍꯋꯥꯏꯅꯦ ꯈꯥꯃꯦꯟ ꯑꯁꯤꯟꯕꯤꯅꯦ ꯇꯧꯔꯒ ꯀꯥꯡꯁꯣꯏ ꯇꯧꯁꯤꯟꯒꯦꯅ ꯇꯧꯔꯤꯅꯦ ꯏꯅꯦ ꯍꯣꯏꯒꯤꯗꯤ ꯊꯣꯡꯈ꯭ꯔꯕꯣ
ꯑꯩꯈꯣꯏ ꯊꯣꯡꯉꯦ
ꯀꯩ ꯃꯊꯦꯜ ꯊꯣꯛꯉꯤꯅꯣ
ꯑꯩꯈꯣꯏꯒꯤ ꯑꯂꯨꯒ ꯈꯥꯃꯦꯟ ꯑꯁꯤꯟꯕꯒ ꯀꯥꯡꯁꯣꯏ ꯑꯃ ꯊꯣꯡꯉꯦ ꯁꯂꯥꯗ ꯑꯃ ꯁꯦꯝꯃꯦ ꯀꯥꯡꯥꯡꯉꯒꯣꯡ ꯉꯧꯔꯦ
ꯀꯩꯀꯩ ꯀꯥꯡꯉꯧ ꯉꯧꯔꯤꯅꯣ
ꯉ ꯃꯔꯨꯝꯝ
ꯏꯁ ꯍꯥꯎꯔꯅꯤꯗ ꯑꯗꯨꯗꯤ
ꯑ ꯅꯪꯗꯤ ꯍꯧꯖꯤꯛ ꯀꯩꯀꯩ ꯇꯧꯔꯤꯒꯦ
ꯑꯩꯁ ꯍꯧꯖꯤꯛ ꯀꯩꯁꯨ ꯇꯧꯗꯦꯗ ꯀꯩꯁꯨ ꯊꯣꯏꯗꯣꯛꯄ ꯇꯧꯗꯦ ꯑꯗꯨꯝ ꯁꯨꯝ ꯂꯩꯔꯤꯁꯤꯅꯤ
ꯑꯣ ꯍꯧꯖꯤꯛꯀꯤ ꯑꯏ ꯑꯁꯥꯁꯨ ꯀꯃꯥꯏꯅ ꯇꯧꯔꯤꯤ ꯀꯣꯏꯕꯗꯤ ꯃꯥ ꯏꯔꯥꯡꯁꯤꯗ ꯆꯠꯄꯁꯤ ꯏꯅꯨꯡ ꯅꯨꯡꯉꯥꯏꯇꯦ ꯃꯌꯥꯝꯒꯤ ꯀꯔꯤꯒꯤ ꯇꯧꯔꯛꯄꯁꯤꯗ ꯏꯔꯥꯡ ꯊꯣꯛ ꯄꯅꯤꯅ ꯃꯤꯅ ꯋꯥꯔꯒ ꯑꯩꯈꯣꯏꯅ ꯅꯨꯡꯉꯥꯏꯅ ꯆꯠꯄꯗꯣ ꯃꯤꯒꯤ ꯃꯃꯥꯡꯗ ꯐꯖꯗꯝꯕꯅꯤꯅ ꯆꯠꯇ꯭ꯔꯦ ꯗꯅ
ꯑꯣ ꯍꯣ ꯍꯣꯏ
ꯎꯝ
ꯑꯗꯒꯤ ꯏꯅꯦ ꯍꯣꯏꯒꯤ ꯍꯤꯡꯒꯣꯜꯗꯨꯕꯨ ꯍꯧꯖꯤꯛꯀꯥꯟꯗꯤ ꯀꯔꯤ ꯀꯔꯤ ꯤ ꯑꯅꯧꯕ ꯄꯦꯟ ꯊꯥꯔꯤꯌꯦꯦ
ꯑꯩꯈꯣꯏ ꯍꯤꯡꯈꯣꯟꯗꯤ ꯑꯌꯥꯝꯕꯅ ꯈꯔ ꯌꯦꯟꯗꯦꯝꯒꯨꯝꯕ ꯑꯗꯒꯤ ꯃꯔꯣꯏ ꯃꯔꯥꯡ ꯈꯔ ꯊꯥꯕ ꯅꯠꯇꯅ ꯌꯦꯟꯅꯨꯡ ꯂꯣꯏꯕꯒꯤ ꯑꯌꯥꯝꯕ ꯇꯧꯈꯤꯕꯅꯤꯅ ꯃꯐꯝꯁꯦ ꯀꯌꯥ ꯖꯒꯥ ꯂꯩꯇ꯭ꯔꯦ
ꯅꯨꯡꯁꯦ ꯀꯌꯥꯝ ꯂꯣꯏꯔꯤꯅꯣ
ꯌꯦꯟꯁꯤ ꯆꯥꯇ꯭ꯔꯦꯠ ꯆꯅꯤꯄꯥꯜ ꯑꯗꯨꯃꯥꯏꯅ ꯂꯣꯏꯔꯝꯕꯅꯤ
ꯎꯝ ꯑꯗꯨꯗꯤ ꯁꯦꯕꯥ ꯁꯤꯦꯕꯤ ꯐꯖꯅ ꯆꯪꯉꯝꯃꯅꯤꯕꯣ
ꯆꯪꯉꯦ ꯆꯪꯉꯦ ꯅꯣꯡꯃꯗ ꯑꯍꯨꯝꯂꯛ ꯕꯣꯏꯂꯔꯒꯤꯗꯤ ꯃꯆꯤꯟꯖꯥꯛ ꯑꯍꯨꯝꯂꯛ ꯊꯥꯕ ꯑꯗꯩ ꯆꯠꯂꯨꯔꯦ ꯈꯣꯠꯂꯨꯔꯦ ꯈꯣꯡꯈꯣꯠ ꯍꯥꯝꯗꯣꯛꯑꯒ ꯏꯔꯨꯖ ꯃꯥꯏꯊꯖꯔꯒ ꯁꯦꯠꯂꯤꯕ ꯐꯤꯔꯣꯜꯗꯨ ꯍꯣꯡꯗꯣꯛꯑꯒ ꯑ ꯆꯪꯒꯗꯣꯏꯅꯤ ꯌꯦꯟꯒꯤ ꯗꯣꯇꯣꯟꯁꯦ ꯌꯥꯝ ꯂꯨꯏꯌꯦ
ꯃꯥꯅꯤ ꯃꯥꯅꯤ ꯈꯔ ꯀꯥꯝꯃꯨꯔꯁꯨ ꯍꯦꯛ ꯌꯦꯟꯗꯣ ꯀꯩꯅꯣ ꯇꯧꯗꯣꯔꯤꯕꯅꯦꯕ ꯂꯩꯔꯣꯏꯗꯣꯔꯤꯕꯅꯦꯕ ꯁꯤꯈ꯭ꯔ ꯈꯣꯠꯂꯗꯤ ꯁꯦꯟꯗꯣꯡꯗꯣ ꯐꯪꯉꯨꯗꯣꯏꯅꯦꯕ
ꯎ ꯑꯣꯝ
ꯏꯅꯦ ꯍꯣꯏꯔꯣꯝꯗꯤ ꯀꯩꯅꯣ ꯇꯧꯕ꯭ꯔꯣ ꯍꯧꯖꯤꯛꯀꯥꯟꯗꯤ ꯂꯝꯁꯦ ꯑꯌꯥꯝꯕꯅ ꯏꯁꯤꯡ ꯃꯥꯏꯁꯤꯡ ꯅꯨꯡꯉꯥꯏꯅꯔꯦ ꯇꯣꯤ ꯐꯤ ꯇꯥꯕ ꯈꯣꯠꯄ ꯏꯍꯣꯏꯒꯤꯗꯤ ꯌꯧꯔꯛꯑꯕꯣ ꯀꯃꯥꯏꯅ ꯇꯧꯔꯒꯦ
ꯌꯧꯔꯦ ꯌꯧꯔꯦ ꯏꯁꯤꯡꯒꯤ ꯄ꯭ꯔꯣꯕ꯭ꯂꯦꯝꯗꯤ ꯊꯣꯏꯅ ꯂꯩꯇ꯭ꯔꯦ
ꯎꯝ ꯅꯨꯡꯇꯤꯒꯤ ꯑꯗꯨꯝ ꯇ꯭ꯋꯦꯟꯇꯤ ꯐꯣꯔ ꯑꯋꯥꯔ ꯇꯥꯕ꯭ꯔꯣ ꯅꯠꯇ꯭ꯔꯒꯅ ꯀꯃꯥꯏꯅ ꯇꯥꯒꯦ ꯃꯇꯝꯁꯤꯕ
ꯇ꯭ꯋꯦꯟꯇꯤ ꯐꯣꯔ ꯑꯋꯥꯔ ꯇꯗꯦ ꯅ ꯁꯤ ꯅꯨꯃꯤꯠ ꯍꯨꯝꯅꯤꯒꯨꯝꯕ ꯃꯔꯤꯅꯤꯒꯨꯝꯕ ꯀꯥꯟꯅꯔꯒ ꯆꯤꯡ ꯃꯇꯝ ꯅꯥꯏꯅ ꯊꯥꯔꯛꯑꯦ ꯑꯍꯥꯟꯕꯗꯗꯤ ꯃꯇꯝꯁꯦ ꯑꯗꯨꯝ ꯅꯣꯡꯃ ꯇꯥꯕꯗ ꯌꯥꯎꯋꯤ ꯑꯗꯩ ꯍꯦꯟꯅ ꯇꯥꯕꯁꯨ ꯌꯥꯎꯋꯤ ꯑꯗꯣ ꯍꯧꯖꯤꯛꯇꯤ ꯃꯥꯒꯤ ꯅꯤꯡꯃꯤꯠꯇ ꯊꯥꯔ ꯍꯥꯏꯥꯏ ꯇꯔ
ꯇꯨꯡꯗ ꯊꯥꯏꯔ ꯅꯠꯇ꯭ꯔꯒꯅ ꯅꯨꯃꯤꯠ ꯂꯩꯕꯔꯣ ꯀꯃꯥꯏꯅ ꯇꯧꯕꯅꯣ
ꯑꯣ ꯄꯨꯡꯗ ꯐꯥꯔꯦ ꯅꯨꯃꯤꯠꯁꯤ ꯅꯨꯃꯤꯠ ꯃꯔꯤꯅꯤ ꯁꯨꯔꯗꯤ ꯇꯤ ꯇꯥꯕ ꯃꯇꯝ ꯌꯧꯔꯦ ꯇꯥꯔꯦ ꯑꯗꯨꯃꯥꯏꯅ ꯍꯥꯏꯅꯔꯦ ꯅꯨꯡꯇꯤꯒꯤꯗꯤ ꯊꯥꯗ꯭ꯔꯦꯕ
ꯅꯨꯡꯇꯤꯗꯤ ꯊꯥꯗ꯭ꯔꯦ ꯑꯀꯛꯅꯕ ꯅꯨꯃꯤꯠ ꯑꯃꯗ ꯄꯨꯡ ꯃꯁꯤꯡꯗ ꯊꯥꯔꯦꯕ
ꯑꯥ
ꯑꯗꯨꯗꯤ ꯏꯁꯤꯡꯁꯦ ꯁꯤꯖꯤꯟꯅꯕ ꯀꯣꯟꯅꯕ꯭ꯔꯥ ꯀꯃꯥꯏꯅ ꯇꯧꯒꯦ
ꯂꯧꯧ ꯏꯁꯤꯡ ꯁꯤꯖꯤꯟꯅꯕ ꯀꯣꯟꯅꯩ ꯀꯣꯟꯅꯅꯕ ꯑꯩꯈꯣꯏꯅ ꯏꯁꯤꯡ ꯃꯥꯏꯁꯤꯡꯗꯨ ꯂꯥꯛꯏꯉꯩꯗꯨꯗ ꯂꯣꯏ ꯌꯥꯁꯜꯍꯧꯔꯦꯗꯅ ꯑꯣꯏꯣꯏꯒꯤꯗꯤꯦ ꯑꯗꯨꯝ ꯑꯉꯥꯡ ꯅꯨꯕꯤꯒꯤ ꯐꯤꯁꯨ ꯐꯤꯆꯥꯥꯝꯅꯕ ꯀꯩꯗꯧꯅꯕ ꯑꯦ ꯁ꯭ꯀꯨꯜꯒꯨꯝ ꯆꯠꯄꯅꯤꯅ ꯅꯨꯄꯥ ꯃꯆꯥ ꯈꯔ ꯃꯣꯏꯁꯤꯗꯤ ꯁꯥꯟꯅꯔꯨꯔꯦ ꯍꯜꯂꯛꯑꯦ ꯏꯁꯤꯡꯁꯤ ꯑꯋꯥꯕ ꯈꯪꯄꯣꯟꯗꯦꯗꯣ ꯖꯣꯝ ꯖꯣꯝꯅꯤꯗꯅ ꯑꯗꯨꯅ ꯀꯣꯟ ꯃꯣꯏ ꯂꯩꯕꯅꯤꯅ ꯑꯗꯨꯝ ꯅꯨꯃꯤꯠ ꯃꯔꯤꯅꯤ ꯃꯤꯗꯨꯒꯤ ꯀꯣꯟꯅꯅꯕ ꯂꯥꯛꯏꯉꯩꯗꯨꯗ ꯇꯧꯍꯧꯔꯦ
ꯇꯦꯡꯀꯤꯗ ꯌꯥꯕ꯭ꯔꯣ ꯅꯠꯇ꯭ꯔꯒꯅ
ꯁꯤꯟꯇꯦꯛꯁꯇ ꯇꯦꯡꯀꯤꯁꯨ ꯌꯥꯏ ꯁꯤꯟꯇꯦꯛꯁꯨ ꯌꯥꯏ ꯍꯥꯟꯅ ꯊꯥꯔꯤꯉꯩꯗꯨꯗꯅ ꯌꯥꯝ ꯊꯥꯔꯤꯉꯩꯗꯨꯗꯅ ꯇꯦꯡꯀꯤꯗ ꯊꯥꯗꯕ
ꯎꯝ
ꯑ ꯐꯨꯜꯣꯏꯁꯤ ꯊꯝꯃꯒ ꯇꯉꯥꯏꯐꯗꯕ ꯂꯥꯛꯇ꯭ꯔꯀꯥꯟꯗꯁꯤꯡ ꯈꯜꯂ ꯁꯤꯖꯟꯅ ꯊꯕ ꯑꯩ ꯇꯧꯔꯀꯥꯟꯗ ꯁꯤꯖꯤꯟꯅꯩꯌꯦ ꯏꯁꯤꯡ ꯃꯥꯏꯁꯤꯡ ꯍꯣꯏꯒꯗꯦ
ꯑꯩꯈꯣꯏꯒꯤꯁꯨ ꯀꯩꯅꯣ ꯇꯧꯔꯦ ꯑꯗꯨꯃꯥꯏꯅ ꯇꯣꯇꯤ ꯂꯥꯛꯄꯗꯤ ꯀꯨꯏꯔꯦ ꯑꯗꯨꯒ ꯍꯥꯟꯅꯗꯤ ꯀꯩꯅꯣ ꯇꯧꯔꯝꯃꯦ ꯑꯗꯨꯝ ꯅꯨꯡꯇꯤ ꯕꯨꯍꯥ ꯌꯥꯏ ꯑꯗꯨꯝ ꯂꯦꯞꯇꯅ ꯊꯥꯔꯝꯃꯦ ꯍꯧꯖꯤꯛꯋꯥꯏꯗꯤ ꯑꯩꯈꯣꯏꯁꯨ ꯏꯁꯤꯡꯗꯣ ꯑꯀꯛꯅꯕ ꯅꯨꯃꯤꯠ ꯑꯃ ꯇꯧꯔꯒ ꯑꯗꯨꯃꯥꯏꯅ ꯏꯅꯦ ꯑꯗꯨꯃꯥꯏꯅ ꯄꯨꯡ ꯃꯁꯤꯡ ꯇꯧꯔ ꯊꯥꯔꯦ ꯑꯗꯒꯤ ꯑꯩꯈꯣꯏꯒꯤ ꯄ꯭ꯔꯤꯄꯦꯗ ꯍꯥꯏꯕ꯭ꯔꯥ ꯄꯣꯁꯄꯦꯗ ꯍꯥꯏꯕ꯭ꯔꯥ ꯑꯗꯨꯁꯨ ꯃꯤꯇꯔ ꯄꯕꯤꯗꯣ
ꯎꯝ
ꯄꯥꯟꯁꯤꯜꯂꯦ ꯑꯗꯨꯅ ꯏꯁꯤꯡꯁꯦ ꯑꯗꯨꯝ ꯈꯔ ꯈꯔ ꯂꯤꯛ ꯂꯤꯛꯅ ꯁꯤꯖꯟꯅꯔꯦ
ꯎꯝ ꯑꯗꯨꯗꯤ ꯇꯣꯂꯨ ꯆꯤꯡꯈ꯭ꯔꯒꯗꯤ ꯇꯥꯕ ꯉꯝꯕ꯭ꯔꯥ
ꯉꯝꯗꯤꯌꯦꯣ ꯃꯈꯥꯗꯕꯨꯗꯤ ꯃꯈꯥ ꯊꯝꯃꯒꯗꯤ ꯇꯤꯠ ꯇꯤꯠ ꯈꯤꯇꯪꯗꯤ ꯇꯥꯕꯀꯣ ꯑꯗꯨ ꯁꯤꯖꯤꯟꯅꯕ ꯌꯥꯗꯦꯕ ꯑꯗꯨꯅ ꯇꯣꯂꯨ ꯇꯧꯔꯒ ꯑꯗꯨꯝ ꯆꯤꯡꯉꯦ ꯇꯣꯇꯤ ꯂꯥꯛꯑꯦ ꯍꯥꯏ ꯒꯤꯗꯣ ꯑꯂꯨ ꯊꯥꯒꯠꯂꯦ ꯑꯗꯨꯒ ꯌꯥ ꯂꯣꯏꯔꯦ ꯑꯗꯨꯝ ꯃꯨꯊꯠꯄ
ꯎꯝ ꯑꯗꯨ ꯍꯧꯖꯤꯛꯇꯤ ꯂꯣꯏꯅꯃꯛ ꯄꯩꯁꯥꯁꯤꯗ ꯂꯩꯔꯦ ꯄꯩꯁꯥꯗꯤ ꯌꯥꯎꯗ꯭ꯔꯒꯗꯤ ꯂꯩ ꯇꯣꯂꯨ ꯂꯩ ꯉꯝꯗꯕ ꯃꯤꯗꯤ ꯏꯁꯤꯡ ꯂꯥꯛꯑꯒ ꯒꯖꯨ ꯄꯥꯛ ꯌꯥꯕ ꯐꯪꯉꯣꯏꯗꯣꯏꯅꯦꯕ
ꯎꯝ
ꯑꯗꯣ ꯊꯕꯛ ꯏꯪꯈꯥꯡꯗꯤ ꯀꯩꯀꯩ ꯍꯣꯠꯅꯔꯤꯒꯦ
ꯊꯕꯛ ꯏꯉꯥꯡꯁꯦ ꯀꯩꯁꯨ ꯊꯣꯏꯗꯣꯛꯄ ꯍꯣꯠꯅꯗꯦꯗ ꯑꯗꯨꯝ ꯂꯩ ꯑꯉꯥꯡ ꯈꯔ ꯇꯨꯏꯁꯟ ꯇꯧꯔ ꯈꯣꯠꯂꯒ
ꯑꯅꯤ ꯍꯧꯖꯤꯛ ꯀꯩꯀꯩ ꯍꯣꯠꯅꯔꯤꯒ‌ꯦ
ꯑꯈꫭꯏꯁꯨ ꯀꯩꯁꯨ ꯊꯣꯏꯗꯣꯛꯄ ꯇꯧꯗꯦ ꯃꯇꯝ ꯌꯦꯟꯒꯤ ꯃꯇꯝꯗꯨꯗ ꯌꯦꯟꯕ ꯆꯤꯟꯗꯥꯛ ꯊꯥꯔꯦ ꯑꯗꯨ ꯅꯠꯇꯅ ꯏꯃꯥꯒ ꯁꯨꯝ ꯂꯩꯔꯒ ꯋꯥꯔꯤ ꯋꯥꯋꯇꯥꯏ ꯉꯥꯏꯍꯥꯛ ꯁꯥꯟꯅꯕ ꯑꯗꯒꯤ ꯊꯕꯛ ꯂꯩꯔꯒꯅ ꯊꯕꯛꯆꯠꯊꯣꯛꯄ ꯑꯗꯨꯒꯨꯝꯕꯗꯣ ꯇꯧꯔꯤ ꯈꯔ ꯎꯝ ꯎꯝ
ꯀꯥꯡ ꯀꯥꯡ ꯆꯤꯡꯕ ꯈꯣꯠꯄꯒꯗꯤ ꯇꯧꯕ꯭ꯔꯣ
ꯀꯥꯡꯁꯦ ꯅꯋꯥꯏꯗꯤ ꯌꯥꯝ ꯆꯤꯡꯉꯝꯃꯦ ꯑꯗꯣ ꯍꯧꯖꯤꯛꯇꯤ ꯎꯝ ꫪꯧꯔꯗꯔꯝꯃꯖ‌ꯦ ꯀꯌꯥ ꯂꯩꯔꯛꯇ꯭ꯔꯕꯅꯤꯅ ꯕꯥꯃꯣꯟꯁꯨ ꯇꯜꯂ ꯃꯥꯜꯂꯗ ꯆꯤꯡꯉꯛꯈꯤꯗ꯭ꯔꯦ ꯏꯁꯀꯣꯟꯒꯤ ꯆꯤꯡꯉ‌ꯦ ꯏꯁꯀꯣꯟꯒꯤꯗꯤ ꯑꯗꯨꯝ ꯆꯤꯡꯉꯦ ꯀꯣꯅꯨꯡ ꯀꯥꯡꯁꯤꯃꯗꯤ ꯑꯗꯨꯝ ꯂꯦꯞꯄ ꯌꯥꯗꯅ ꯆꯤꯡꯉꯦꯗꯅ ꯑꯗꯨ ꯀꯣꯅꯨꯡ ꯀꯥꯡꯁꯤꯐꯧꯗ ꯃꯇꯦꯛ ꯈꯤꯇꯪ ꯇꯧꯔꯀꯥꯟꯗ ꯑꯗꯨꯝ ꯍꯟꯖꯜꯂꯌ‌ꯦ ꯍꯟꯗꯛꯇꯤ ꯑꯉꯥꯡꯅꯨꯕꯤ ꯄꯨꯔ ꯌꯦꯡꯉꯨꯒꯦ ꯇꯧꯕꯅꯤ ꯅꯣꯏꯗꯤ ꯆꯠꯂꯣꯏꯗ꯭ꯔꯣ
ꯑꯩꯈꯣꯏꯗꯤ ꯀꯥꯡ ꯆꯤꯡꯕꯗꯤ ꯆꯠꯂꯔꯣꯏ ꯀꯣꯏꯕ ꯑꯣꯏꯅ ꯆꯠꯂꯅꯤ
ꯎꯝ
ꯀꯤꯍꯣꯝ ꯆꯥꯕ ꯑꯣꯏꯅ ꯆꯠꯂꯒꯦ ꯍꯧꯖꯤꯛꯀꯥꯟꯗꯤ ꯀꯤꯍꯣꯝ ꯆꯥꯕꯤ ꯆꯠꯄꯤ ꯑꯣꯏꯅ ꯇꯧꯅꯔꯦ ꯊꯝꯕꯥꯜ ꯌꯦꯡ ꯆꯠꯄꯤ ꯀꯤꯍꯣꯝ ꯆꯥꯕ ꯆꯠꯄꯤ
ꯋꯥꯏꯊꯧꯗ ꯆꯥ ꯆꯠꯇꯣꯏꯔꯥ ꯀꯤꯍꯣꯝꯗꯤ ꯑꯗꯨꯅ ꯀꯔꯣꯝ ꯆꯠꯇꯣꯏꯅꯣ
ꯑꯥ ꯃꯣꯏꯒꯤ ꯑꯃ ꯃꯔꯤꯡꯒꯤ ꯆꯤꯡꯒꯤꯗ ꯑꯃ ꯍꯧꯕꯗꯣ
ꯀꯔꯤ ꯀꯔꯤ ꯀꯔꯤ ꯃꯔꯤꯡꯒꯤ ꯑꯃ ꯂꯩꯕꯗꯣ ꯆꯤꯡ ꯑꯃ
ꯑꯗꯔꯣ ꯍꯣꯝꯒꯤꯗꯨꯔꫭ
ꯑꯟꯗ꯭ꯔꯣ ꯑꯟꯗ꯭ꯔꯣ ꯔꯣꯝꯗꯗꯤ ꯆꯠꯇꯣꯏꯅꯤ ꯑꯗꯣ ꯃꯣꯏ ꯑꯟꯗ꯭ꯔꯣ ꯌꯧꯗ꯭ꯔꯤꯉꯩꯗ ꯁꯥꯥꯠ ꯑꯃꯗ ꯍꯥꯏꯖꯜꯂꯦꯕ ꯑꯃ
ꯆꯤꯡꯒ ꯌꯥꯝꯅ ꯀꯥꯅꯕꯗꯣ ꯃꯔꯤꯡꯒꯤ ꯆꯤꯡ ꯀ ꯑꯌꯨꯛ ꯉꯟꯇꯥꯒ ꯀꯥꯕ ꯆꯠꯅꯕꯗꯣ
ꯎꯝ
ꯑꯗꯨꯗ ꯃꯌꯥꯝ ꯍꯧꯋꯦꯕ ꯑꯗꯨꯗ ꯑꯣꯏꯅ ꯆꯥꯔꯨꯒ‌ꯦꯇꯧꯕ ꯃꯣꯏꯗꯣ ꯍꯥꯎꯋꯦ ꯍꯥꯏꯅꯩꯌꯦ
ꯎꯝ
ꯀꯣꯏꯔꯦꯡ ꯈꯨꯟꯗꯔꯣ ꯅꯣꯏꯅ ꯍꯥꯏꯖꯦ
ꯅꯠꯇꯦꯅꯦ ꯑꯃ ꯑꯩꯁꯨ ꯂꯝꯁꯦ ꯄꯥꯡꯅ ꯆꯠꯇꯕꯅꯤꯅ ꯗꯥꯏꯔꯦꯛ ꯍꯥꯏꯕ ꯍꯩꯇ꯭ꯔꯦꯕ ꯀꯔꯤ ꯀꯔꯤ ꯀꯥꯎꯒ꯭ꯔꯦꯗ
ꯑꯗꯨ ꯎꯌꯥꯜ ꯑꯁꯣꯝꯗ ꯆꯠꯂꯦ ꯋꯥꯏꯊꯧ ꯆꯤꯡꯒꯣꯜ ꯂꯣꯝꯗ ꯇꯧꯔꯤꯁꯦ ꯎꯌꯥꯟꯒꯤ ꯑꯃ
ꯑ ꯋꯥꯏꯊꯧ ꯌꯧꯗ꯭ꯔꯤꯀꯥꯟꯗꯅꯦ ꯑꯁꯣꯝꯒꯤ ꯂꯤꯂꯣꯡꯗꯩ ꯈꯔ ꯍꯥꯏꯒꯠꯂꯛꯄ ꯀꯥꯟꯗ ꯈꯪꯗꯦ ꯑꯁꯣꯝ ꯅꯥꯀꯜ ꯂꯣꯝꯗ ꯍꯥꯏꯖꯜꯂꯦ ꯑꯗꯨꯒ ꯂꯝꯕꯤꯗꯣ ꯁꯥꯡ ꯅ ꯆꯠꯂꯒ ꯃꯤꯒꯗꯤ ꯌꯥꯝ ꯌꯨꯝꯒꯗꯤ ꯌꯥꯝ ꯇꯥꯗꯦꯕ ꯑꯃ ꯍꯧꯖꯤꯛꯀꯥꯟꯒꯤ ꯏꯁꯩ ꯁꯛꯄ ꯀꯩꯅꯣꯗꯣ ꯀꯔꯤ ꯌꯨꯇꯨꯞꯕꯄꯔ ꯕꯣꯅꯤꯝ ꯀꯥꯏꯅ ꯇꯧꯕ ꯃꯔꯤꯡꯒꯤ ꯏꯁꯩ ꯁꯛꯄ ꯀꯣꯏꯍꯦꯟ ꯁꯝꯗꯣ
ꯑꯣ
ꯍꯨꯝꯗ
ꯑꯥ ꯑꯥ ꯑꯥ ꯑꯥ ꯂꯥꯏ ꯍꯔꯥꯎꯕꯗꯁꯨ ꯃꯥ ꯌꯥꯝ ꯁꯛꯏꯅꯦ ꯍꯟꯗꯛꯇꯤ
ꯎꯝ ꯉꯥꯁꯨ ꯃꯣꯏ ꯈꯔ ꯐꯥꯎꯒꯠꯂꯛꯑꯦ
ꯑ ꯌꯥꯔꯕꯗꯩꯗꯤ ꯍꯥꯏꯗꯤ ꯀꯩꯅꯣꯒꯤ ꯃꯥꯎ ꯃꯥꯧ ꯃꯔꯥꯒꯤ ꯖꯒꯣꯏꯗ ꯃꯣꯏꯁꯦ ꯑꯗꯨꯝ ꯈꯔ ꯁꯛꯑꯕ
ꯑꯥ
ꯍꯔꯥꯎ ꯀꯨꯝꯍꯩ ꯂꯥꯏ ꯍꯔꯥꯎꯕ ꯀꯩꯗꯧꯕꯗꯤ ꯀꯃꯥꯏꯅ ꯇꯧꯏꯦ ꯅꯣꯏꯔꯣꯝꯒꯤꯗꯤ
ꯑꯩꯈꯣꯏꯔꯣꯝꯒꯤꯁꯦ ꯍꯧꯖꯤꯛꯀꯥꯟꯁꯦ ꯅꯣꯡꯃ ꯍꯔꯥꯎꯔꯒ ꯀꯧꯈꯠꯂ ꯆꯥꯛꯂꯣꯡꯝ ꯀꯠꯂ ꯇꯣꯛꯅꯤꯡ ꯔꯦ
ꯎꯝ
ꯑꯗꯨꯒ ꯈꯔ ꯀꯩꯅꯣ ꯇꯧꯔꯒꯅ ꯑꯗꯨ ꯂꯣꯏꯔꯛꯄꯗ ꯂꯤꯂꯥ ꯑꯃ ꯍꯦꯛ ꯇꯧꯕ ꯏꯁꯩꯒꯤ ꯑꯣꯏꯔꯒꯅ ꯏꯁꯩ ꯑꯃ ꯍꯦꯛ ꯇꯧꯕ ꯑꯗꯨꯃꯅ ꯇꯧꯅꯩꯌꯦ
ꯍꯟꯗꯛꯀꯤ ꯂꯤꯂꯥꯕꯨ ꯀꯌꯥꯝ ꯌꯦꯡꯉꯒꯦ
ꯍꯟꯗꯛꯀꯤ ꯑꯃꯠꯇꯕꯨ ꯌꯦꯡꯗ꯭ꯔꯤꯗ
ꯀꯩꯒꯤꯅꯣ
ꯑꯈꯣꯏ ꯑꯅꯛꯄꯥꯗꯗꯤ ꯀꯤꯝ ꯏꯀꯥꯞ ꯀꯥꯞꯇꯤꯌꯦ ꯑꯈꯣꯏꯗꯩ ꯈ꯭ꯔꯥ ꯂꯥꯞꯄꯦ ꯑꯗꯨꯗꯨꯅ ꯊꯦꯡꯕꯅꯤꯅ ꯆꯠꯄꯗꯣ ꯐꯥꯔꯛ ꯇꯥꯕ ꯑꯥꯈꯣꯏ ꯈꯛꯇ
ꯑꯦ ꯇꯧꯅꯦ ꯇꯧꯔꯝꯃꯒꯖꯨ ꯄꯨꯡꯁꯦ ꯍꯥ ꯑꯝ ꯃꯥꯄꯟ ꯃꯈꯥꯏ ꯇꯥꯗꯧꯔꯃꯥꯟ ꯅꯣꯏꯗꯤ ꯑꯉꯥꯡꯗꯤ ꯏꯆꯤꯜ ꯏꯄꯨꯋꯥꯗꯤ ꯀꯩꯀꯩ ꯇꯧꯔꯤꯒꯦ
ꯑꯩ ꯀꯩꯁꯨ ꯊꯣꯏꯗꯣꯛꯄ ꯇꯧꯗꯦ ꯑꯥ ꯏꯅꯥꯎꯄꯥ ꯑꯇꯣꯝꯕꯗꯨ ꯏꯁ꯭ꯀꯨꯜ ꯀꯥꯔꯤ ꯏꯅꯥꯎꯄ ꯌꯥꯏꯃꯥ ꯑꯗꯨꯅꯥ ꯑꯈꯣꯏ ꯕꯥ ꯍꯣꯏ ꯃꯇꯨꯡ ꯏꯜꯂ ꯊꯥꯕꯛ ꯏꯟꯈꯥꯡ ꯁꯨꯕ ꯃꯇꯦꯡ ꯄꯥꯡ ꯈꯣꯠ ꯇꯧꯔꯤ
ꯑꯝ ꯕꯥꯕꯥ ꯍꯣꯏ ꯏꯃꯥ ꯍꯣꯏꯗꯤ ꯀꯩꯀꯩ ꯇꯧꯔꯤꯒꯦ
ꯑꯦ ꯃꯣꯏꯁꯨ ꯂꯧꯎꯕꯥꯅꯤꯗꯅꯥ ꯐꯥꯝꯃꯔꯅꯤꯗꯥꯅ ꯃꯇꯝ ꯌꯧꯔꯥꯕꯅꯤꯅ ꯂꯧ ꯏꯟꯈꯥꯡ ꯈ꯭ꯔꯥ ꯁꯨꯕ ꯂꯧ ꯃꯇꯝ ꯂꯣꯏꯔ ꯌꯨꯝꯗ ꯄꯣꯊꯥꯕ ꯑꯥꯗꯥꯥꯏꯅ ꯍꯦꯛ ꯇꯧꯔꯤ
ꯍꯣꯏ ꯂꯧ ꯂꯣꯏꯔ ꯀꯥꯟꯗꯁꯨ ꯍꯤꯡꯒꯣꯜ ꯅꯨꯡꯒꯣꯜ ꯀꯣꯏꯕ ꯌꯥꯏꯗ
ꯑꯝ ꯌꯥꯏꯌꯦꯦ ꯌꯥꯕꯨꯗꯤ ꯑꯗꯥ ꯑꯩꯈꯣꯏꯗꯤ ꯂꯥꯞꯅ ꯂꯩ ꯂꯧꯗꯨꯒꯥ ꯌꯥꯝ ꯂꯥꯞꯅꯩꯌꯦꯕ ꯑꯗꯨꯗꯨꯅꯥ ꯈꯥꯖꯟ ꯈꯣꯠꯆꯟ ꯇꯧꯗ꯭ꯔꯗꯤ ꯁꯟ ꯅꯨꯡ ꯆꯪꯕ ꯁꯦꯟꯅꯥ ꯇꯧꯕ ꯈꯣꯠꯄꯗꯣ ꯑꯥꯗ ꯂꯦꯛꯑꯥ ꯈꯣꯠꯂꯥ ꯂꯩꯇ꯭ꯔꯗꯤꯀꯣ ꯀꯩꯅꯣ ꯇꯧꯗꯦꯕ ꯍꯧꯖꯤꯛꯀꯥꯟꯒꯤ ꯇ꯭ꯔꯕꯨꯁ ꯊꯥꯕꯤ ꯈꯣꯠꯄꯤ ꯀꯥꯏꯅ ꯐ꯭ꯥꯔꯃ ꯆꯥꯎ ꯆꯥꯎꯅ ꯇꯣꯏꯁꯤꯗꯤ ꯑꯥꯗ ꯉꯥꯛꯑꯒ ꯃꯣꯏꯒꯤ ꯂꯧꯇꯥꯛ ꯁꯪ ꯁꯥꯏ